ꯑꯧ ꯆꯥꯛ ꯆꯥꯔꯕꯣ
ꯆꯥꯛ ꯆꯥꯗ꯭ꯔꯤ ꯆꯥꯛ ꯆꯥꯗꯣꯔꯦ ꯉꯁꯤꯗꯤ ꯈꯔ ꯉꯜꯂꯦ ꯉꯁꯤ ꯊꯕꯛꯇꯣ ꯉꯟꯇꯥ ꯂꯣꯏꯁꯟꯒ꯭ꯔꯦꯕꯀꯣ ꯑꯗꯨꯒꯤ ꯆꯥꯛꯇꯣ ꯉꯇꯥ ꯊꯣꯡꯉꯦ ꯃꯌꯥꯝꯖꯦ ꯋꯥꯅꯔꯕꯅꯤꯅ ꯉꯁꯤꯗꯤ ꯈꯔ ꯉꯟꯅ ꯄꯣꯊꯥꯔꯖꯦꯅ ꯑꯗꯒꯤ ꯅꯣꯏꯗꯤ ꯆꯥꯔꯕꯣ
ꯈꯣꯏ ꯆꯥꯔꯦ ꯆꯥ ꯇꯣꯇ ꯉꯥꯏꯔꯤ ꯑꯗꯨꯒ ꯁꯨꯝ ꯂꯩꯔꯝꯕꯅꯦ
ꯎꯝ ꯀꯩꯀꯩ ꯆꯥꯈ꯭ꯔꯕ ꯉꯁꯤꯒꯤꯗꯤ
ꯉꯁꯤꯗꯤ ꯑꯈꯣꯏ ꯃꯦꯔꯥꯃꯤꯁ ꯇꯧꯋꯦ ꯑꯗꯣ ꯑꯈꯣꯏꯒꯤ ꯃꯥꯟꯁꯪꯗꯣ ꯈꯣꯏꯒꯤ ꯊꯥꯎ ꯌꯥꯎ ꯊꯥꯎ ꯇꯧꯔꯒ ꯏꯔꯣꯟꯕꯤꯗꯣ ꯑꯗꯨꯃꯥꯏꯅ ꯇꯧꯋꯦꯕ ꯍꯥꯏꯕꯗꯤ ꯉꯥꯔꯤ ꯌꯥꯎꯗꯕ ꯇꯥꯕ ꯑꯗꯨ ꯇꯧꯔꯦ ꯑꯗꯨꯒ ꯉꯥ ꯉꯧꯕ ꯆꯥꯔꯦ ꯑꯈꯣꯏ ꯉꯥ ꯏꯕꯥꯅꯤ ꯑꯩꯩ ꯀꯥꯡꯉꯧ ꯑꯃ ꯌꯥꯎꯔꯦ ꯑꯗꯩ ꯉꯁꯥꯏ ꯑꯌꯨꯛꯀꯤ ꯍꯋꯥꯏ ꯊꯣꯡꯕ ꯂꯩ ꯍꯋꯥꯏ ꯊꯣꯡꯕꯗꯨ ꯆꯥꯔꯦ ꯗꯩ ꯆꯝꯐꯨꯠ ꯑꯝꯃꯒ ꯌꯥꯝ ꯌꯥꯝꯃꯦ
ꯎꯝ ꯉꯥ ꯌꯥꯎꯗꯕ ꯃꯦꯔꯥꯃꯦꯁ ꯍꯥꯏꯔꯒ ꯀꯩꯅꯣ ꯆꯩꯔꯥꯎꯕ ꯅꯤꯡꯖꯪꯉꯛꯑꯦ ꯅꯪꯒꯤꯗꯨꯗꯤ ꯆꯩꯔꯥꯎꯕꯗ ꯅꯣꯏꯒꯤ ꯅꯣꯏꯒꯤꯗꯤ ꯑ ꯑꯈꯣꯏꯒꯤ ꯎꯝ ꯌꯥꯝ ꯉꯟꯅ ꯇꯧꯔꯒ ꯑꯈꯣꯏꯒꯤ ꯆꯥꯛ ꯃꯄꯥꯟꯒꯤ ꯈꯣ ꯊꯣꯡꯒꯥꯟꯗ ꯊꯥꯗꯣꯛꯄꯗꯣ ꯑꯗꯣ ꯑꯗꯨ ꯍꯥꯟꯕꯤ ꯇꯥꯅꯩ ꯍꯥꯏꯗꯩꯅꯦ
ꯍꯣꯏ ꯑꯈꯣꯏꯗꯤ ꯄꯨꯡ ꯇꯔꯦꯠ ꯃꯈꯥꯏ ꯂꯣꯏ ꯑꯗꯨꯝ ꯀꯠꯂꯦ ꯑꯗꯨꯝ ꯉꯜꯂꯕꯗ ꯑꯗꯨꯝ ꯇꯔꯦꯠ ꯃꯈꯥꯏ ꯇꯔꯦꯠ ꯁ꯭ꯋꯥꯏꯗ ꯗꯨꯝ ꯀꯠꯄꯅꯦ ꯉꯟꯅ ꯉꯟꯅ
ꯑꯗꯨꯅꯦ ꯑꯩ ꯅꯍꯥꯟꯃꯨꯛ ꯈꯪꯈ꯭ꯔꯦꯕ ꯅꯪꯅ ꯑꯥ ꯀꯅꯣꯒꯤ ꯅꯣꯡꯉꯥꯜꯂꯝꯗꯥꯏ ꯄꯨꯡ ꯃꯔꯤꯗ ꯄꯨꯡ ꯃꯔꯤ ꯇꯥꯗ꯭ꯔꯤꯉꯩꯗ ꯍꯧꯒꯠꯂꯒ ꯊꯣꯡꯉꯤ ꯈꯣꯠꯂꯦꯅ ꯍꯥꯏꯈꯤꯕꯗꯣ ꯑꯩ ꯉꯁꯤ ꯅꯪꯒꯤ ꯆꯩꯔꯥꯎꯕ ꯀꯅꯣ ꯃꯦꯔꯥꯃꯤꯁ ꯇꯧꯏ ꯍꯥꯏꯕꯗꯨꯗ ꯏꯔꯣꯝꯕ ꯊꯥꯎꯅ ꯂꯣꯜꯂꯦ ꯍꯥꯏꯕꯗꯨꯗ ꯅꯤꯡꯖꯤꯡꯉꯛꯄ ꯋꯥꯅꯤ ꯑꯌꯥꯝꯕꯅ ꯆꯩꯔꯥꯎꯕꯁꯤꯗꯤ ꯑꯗꯨꯝ ꯃꯦꯔꯥꯃꯦꯁ ꯇꯧꯅꯩꯗꯅꯀꯣ ꯑꯗꯨꯏ ꯈꯪꯅꯤ ꯅꯤꯡꯖꯪꯉꯛꯏꯕ ꯈꯣꯏꯒꯤꯗꯤ ꯉꯥ ꯇꯧꯕꯁꯨ ꯌꯥꯏꯕꯀꯣ ꯑꯗꯨꯕꯨ ꯈꯣꯏ ꯊꯥꯏꯅꯗꯩꯩ ꯑꯗꯨꯝ ꯃꯦꯔꯥꯃꯦꯖ ꯇꯧꯅꯔꯝꯕꯒꯤ ꯑꯈꯣꯏꯅ ꯇꯧꯗꯕꯩ ꯋꯥꯅꯦꯕ ꯈꯔ ꯑꯈꯣꯏ ꯈꯔ ꯑꯈꯣꯏꯒꯤ ꯁꯥꯒꯩꯒꯤ ꯂꯩꯃꯤꯟꯅꯕꯖꯤꯡꯗꯤ ꯃꯣꯏꯗꯤ ꯉꯥꯅ ꯁꯝꯃꯦꯅ ꯑꯗꯨꯝ ꯉꯥ ꯇꯧꯕꯖꯨ ꯑꯗꯨꯝ ꯌꯥꯎꯋꯤꯗ ꯁꯤ ꯃꯥꯏꯃꯥꯏ ꯑꯄꯥꯝꯕꯗꯨ ꯇꯥꯔꯦ
ꯎꯝ ꯉꯥꯅꯕꯨꯗꯤ ꯁꯝꯃꯦ ꯍꯥꯏꯗꯤ ꯃꯊꯦꯜ ꯂꯨꯀꯣꯏꯗꯣ ꯑꯗꯒꯤ ꯄꯩꯁꯥꯁꯨ ꯑꯗꯨꯅ ꯀꯣꯛ ꯐꯩ ꯍꯥꯏꯕꯗꯤ ꯉꯥ ꯗꯤ ꯀꯤꯂꯣ ꯃꯈꯥꯏ ꯑꯃ ꯃꯈꯥꯏ ꯑꯅꯤ ꯇꯥꯕꯗꯣ ꯊꯣꯡꯒ꯭ꯔꯅꯤ ꯅꯠꯇ꯭ꯔꯥ ꯑꯗꯒꯤ ꯃꯕꯨꯛ ꯃꯍꯩ ꯀꯩꯗꯨꯅ ꯃꯀꯣꯛ ꯃꯔꯦꯡ ꯉꯧꯕꯝ ꯌꯥꯎꯔꯅꯤ ꯑꯗꯩ ꯏꯔꯣꯝꯕ ꯑꯃ ꯍꯥꯞꯀꯦꯁꯨ ꯉꯥꯗ ꯂꯣꯏꯅ ꯑꯗꯨꯝ ꯁꯝꯃꯦꯕ ꯑꯩꯈꯣꯏꯗꯤ ꯌ°ꯡꯉ°ꯅ° ꯃꯦꯔꯥꯃꯦꯁ ꯇꯧꯕ ꯍꯥꯏꯁꯦ ꯃꯊꯦꯜꯁꯤꯅ ꯌꯥꯝꯗꯤ ꯌꯥꯝꯗꯣꯏꯕ ꯄꯩꯁꯥꯁꯨ ꯆꯪꯗꯣꯏꯕ ꯆꯥꯐꯝꯅ ꯈꯪꯉꯣꯏꯗ꯭ꯔꯤꯕ ꯎꯇꯤ ꯊꯣꯡꯉꯅꯤ ꯁꯅꯥ ꯊꯣꯡꯉꯅꯤ ꯇꯧꯗꯣꯏꯁꯤꯕꯣꯕ ꯑꯌꯥꯝꯕꯅ ꯎꯠꯇꯤꯒ ꯁꯅꯥꯒꯥ ꯊꯣꯡꯉꯅꯤ ꯏꯔꯣꯝꯕ ꯇꯧꯔꯦ ꯑꯗ ꯊꯣꯏꯗꯡ ꯀꯩꯃꯨꯛ ꯍꯥꯞꯇꯕ ꯌꯥꯔꫭꯏ ꯑꯗꯒꯤ ꯃꯔꯣꯏ ꯃ ꯄꯥꯡ ꯉꯩꯁꯤ ꯅꯥꯀꯨꯞꯄꯤ ꯅꯅꯥꯄꯥꯛꯄꯤ ꯁꯣꯛ ꯇꯧꯔꯒ ꯍꯥꯞꯇꯣꯏꯅꯤ ꯍꯥꯏꯗꯤ ꯃꯇꯝꯁꯨ ꯑꯗꯨꯝ ꯀꯨꯏꯅ ꯆꯪꯍꯟꯕꯗꯣ ꯑꯗꯗꯒꯤ ꯃꯥꯄꯜꯁꯨ ꯌꯥꯝꯅꯕ ꯕꯣꯔꯥ ꯑꯃꯨꯛ ꯇꯧꯅꯤ ꯀꯥꯡꯍꯧ ꯑꯃꯨꯛ ꯇꯧꯅꯤ ꯌꯥꯝꯅꯕꯅꯦ ꯁꯥꯗꯅꯀꯣ ꯑꯗꯩ ꯃꯆꯦꯠ ꯃꯆꯦꯠ ꯏꯔꯣꯝꯕ ꯗꯪ ꯑꯣꯏꯔꯁꯨ ꯁꯤꯡꯖꯨꯗꯪ ꯑꯣꯏꯔꯁꯨ ꯃꯔꯣꯏ ꯃꯄꯥꯡꯁꯨ ꯌꯥꯝ ꯆꯪꯉꯦ ꯊꯣꯏꯗꯡ ꯀꯩꯀꯩꯁꯨ ꯆꯪꯉꯦ ꯑꯗꯩ ꯊꯥꯎꯁꯨ ꯌꯥꯝ ꯆꯪꯉꯤ ꯀꯥꯟꯅꯗꯕꯗꯀꯣ ꯉꯥ ꯇꯧꯈ꯭ꯔꯗꯤ ꯉꯥ ꯑꯃ ꯊꯣꯡꯉꯅꯤ ꯑꯗꯩ ꯃꯀꯣꯛ ꯃꯔꯤꯟ ꯑꯃ ꯉꯧꯔꯅꯤ ꯑꯃ ꯏꯔꯣꯜꯂꯅꯤ ꯑꯗꯩ ꯆꯝꯐꯨꯔꯤ ꯑꯃ ꯇꯧꯔꯅꯤ ꯏꯔꯥꯏ ꯂꯥꯏꯑꯌꯦꯕ ꯎꯇꯤꯗꯨꯕꯨ ꯇꯧꯒꯦ ꯍꯥꯏꯔꯁꯨ ꯇꯧꯔꯣꯏ ꯍꯥꯏ ꯁꯝꯃꯤꯅ ꯑꯗꯩ ꯊꯕꯛꯁꯨ
ꯅꯪꯅꯥ ꯑꯗꯨ ꯅꯪ ꯅꯍꯧꯖꯤꯡ ꯍꯥꯏꯕꯗꯨꯗ ꯑꯥ ꯀꯩꯅꯣꯁꯨ ꯋꯥꯠꯍꯧꯔꯕꯅꯤ ꯑꯃꯨꯛꯅꯦ ꯁꯂꯥꯠ ꯑꯃꯨꯛ ꯋꯥꯠꯍꯧꯔꯕꯅꯤ ꯁꯦꯂꯥꯞꯁꯨ ꯑꯗꯨꯝ ꯍꯥꯞꯅꯕꯅꯤ ꯑꯗꯒꯤ ꯈꯔ ꯑꯃꯗꯤ ꯁꯪꯒꯣꯝ ꯀꯩ ꯍꯥꯞꯁꯦ ꯀꯥꯏꯅ ꯑꯃꯨꯛ ꯍꯥꯞꯇꯣꯏꯅꯤ ꯍꯥꯏꯕꯗꯤ ꯃꯈꯟ ꯃꯊꯦꯜꯁꯦ ꯑꯗꯨꯛꯀꯤ ꯃꯇꯤꯛ ꯌꯥꯝ ꯊꯣꯛꯄꯗꯣ ꯑꯣꯏ ꯍꯥꯏꯕ ꯃꯦꯔꯥꯃꯤꯟꯁꯇꯗꯤ ꯑꯗꯨ ꯉꯗꯥꯗꯤ ꯑꯗꯨꯝ ꯏꯔꯣꯝꯕ ꯑꯃ ꯉꯥꯔꯤꯡꯈꯥ ꯑꯃ ꯉꯥꯗꯨ ꯑꯃ ꯑꯗꯩ ꯆꯝꯐꯨꯠ ꯑꯃ ꯑꯗꯒꯤ ꯆꯩꯔꯥꯎꯕ ꯃꯇꯝꯅꯤꯅ ꯄꯥꯐꯣꯔ ꯑꯃ ꯍꯥꯞꯄꯤꯔꯥ ꯂꯣꯏꯔ° ꯅꯠꯇ꯭ꯔꯥ
ꯃꯥꯅꯤ ꯃꯥꯅꯤ
ꯑꯗꯨꯃꯥꯏꯅ ꯂꫭꯏ ꯂꯣꯏꯁꯤꯟꯈꯤꯕ ꯌꯥꯏ ꯍꯥꯏꯕꯅꯤꯗ ꯃꯦꯔꯥꯕꯤꯁꯤ ꯌꯥꯝꯖꯟ ꯖꯟꯖꯥ ꯎꯊꯣꯛꯑꯒ ꯑꯗꯩ ꯊꯕꯛꯇꯁꯨ ꯋꯥ ꯍꯟꯕ ꯑꯗꯩ ꯃꯊꯦꯜꯗꯁꯨ ꯌꯥꯝ ꯀꯩꯅꯣ ꯇꯧꯍꯟꯕ ꯁꯦꯟꯁꯨ ꯌꯥꯝ ꯆꯪꯍꯟꯕ ꯄꯣꯠꯇꯨ ꯑꯣꯏ ꯍꯥꯏꯕ ꯑꯃꯔꯣꯝꯗꯗꯤ ꯉꯥꯅ ꯍꯦꯟꯅ ꯄꯩꯁꯥ ꯄꯩꯁꯥ ꯀꯩꯅꯣ ꯆꯪꯕ ꯍꯦꯟꯗꯦ ꯍꯥꯏꯕ
ꯃꯦꯔꯥꯃꯤꯁꯀꯤꯗꯤꯝ ꯑꯊꯦꯠ ꯃꯊꯦꯜ ꯃꯊꯦꯜ ꯃꯌꯥꯝꯁꯤꯅ ꯆꯪꯕ ꯍꯦꯜꯂꯤꯅꯦꯕꯥ
ꯍꯣꯏ ꯑꯗꯨꯅꯦ ꯄꯩꯁꯥꯁꯨ ꯆꯪꯉꯦ ꯍꯥꯏꯕꯗꯤ ꯃꯄꫭꯠ ꯃꯆꯩꯗꯣ ꯌꯥꯝ ꯂꯧꯋ ꯂꯩꯌꯦꯕ ꯍꯥꯏꯗꯤ ꯍꯧꯖꯤꯛꯇꯤ ꯑꯃꯨꯛ ꯇꯥꯡꯕꯩꯅ ꯍꯋꯥꯏ ꯆꯦꯡꯋꯥꯏ ꯂꯩꯔꯣ ꯊꯣꯏꯗꯤꯡ ꯂꯩꯔꯣ ꯑꯗꯥꯒꯤ ꯊꯥꯎ ꯂꯩꯔꯣꯏ ꯁꯟꯂꯛ ꯃꯄꫭꯠ ꯍꯥꯏꯗꯤ ꯁꯣꯏꯕꯁꯨ ꯃꯇꯝ ꯆꯪꯗꯣꯏꯅꯤ ꯅꯠꯇ꯭ꯔꯥ ꯑꯗꯩ ꯏꯔꯣꯟꯕ ꯍꯥꯏꯁꯨ ꯑꯗꯨꯝ ꯆꯪꯉꯦꯕ ꯍꯥꯏꯗꯤ ꯑꯗꯨꯝ ꯉꯥꯔꯤ ꯈꯛꯇꯪ ꯉꯥꯜꯂ ꯂꯣꯏꯁꯤꯟꯕ ꯌꯥꯕꯗꯨꯗꯥ ꯑꯃꯨꯛ ꯊꯣꯏꯗꯤꯡ ꯑꯃꯨꯛ ꯇꯥꯎ ꯉꯧꯅꯤ ꯑꯃꯨꯛ ꯁꯨꯅꯤ ꯍꯥꯏꯗꯤ ꯆꯩꯔꯥꯎꯕꯅꯤꯅ ꯅꯣꯡꯃ ꯋꯥꯔꯤ ꯀꯥꯏ ꯇꯧꯊꯣꯛꯄꯁꯨ ꯅꯨꯡꯉꯥꯏꯇꯕꯅꯤꯅꯀꯣ ꯑꯗꯨꯏꯗꯩꯗꯤ ꯑꯗꯨꯝ ꯍꯥꯏꯗꯤ ꯅꯨꯃꯤꯠꯇꯨꯗ ꯂꯣꯏ ꯇꯧꯗꯣꯏꯅꯤꯅ ꯊꯕꯛꯇꯨ ꯌꯥꯝ ꯆꯜꯍꯟꯕꯗꯣ ꯑꯗꯨꯗꯨꯅ ꯑꯩꯈꯣꯏꯗ ꯑꯌꯥꯝꯕꯅ ꯅꯨꯡꯗꯥꯡ ꯅꯨꯡꯁꯨ ꯂꯣꯏ ꯁꯦꯝꯗꯣꯛꯑꯅꯤꯅ ꯁꯦꯝꯗꯣꯛꯑꯝꯕꯅꯤꯅꯀꯣ ꯑꯗꯨ ꯋꯍꯧꯕꯗꯥ ꯑꯗꯨꯝ ꯊꯣꯡꯕ ꯌꯥꯅꯉꯥꯏ ꯇꯧꯋ ꯑꯗꯨꯃꯥꯏꯅ ꯊꯣꯡꯉꯦ ꯑꯗꯨꯅ ꯑꯗꯨꯝ ꯊꯨꯅꯁꯨ ꯍꯥꯏꯗꯤ ꯊꯨꯅ ꯊꯣꯡꯅꯥꯏ ꯇꯧꯕꯤꯗꯣ ꯑꯗꯨꯃꯥꯏꯅ ꯇꯧꯋꯦꯕ ꯑꯗꯣ ꯆꯥꯛ ꯂꯣꯏꯔꯕꯣ ꯆꯥꯗ꯭ꯔꯤꯕꯣ ꯀꯃꯥꯏꯅ ꯇꯧꯋꯤ ꯅꯣꯏꯗꯤ
ꯆꯥꯛ ꯂꯣꯏꯔꯦ ꯁꯧꯒꯔꯤ ꯊꯣꯡꯉꯦ ꯑꯗꯨ ꯊꯥꯡꯖꯤꯡ ꯁꯤꯡꯖꯨ ꯑꯃ ꯁꯨꯔꯦ ꯑꯗꯣ ꯑꯇꯣꯞꯄꯗꯤ ꯑꯇꫭꯞꯄꯥ ꯇꯧꯗ꯭ꯔꯤ ꯄꯥꯐꯣꯔ ꯇꯥꯎꯁꯤꯔꯥ ꯕꯣꯔꯥ ꯇꯧ ꯕꯣꯔꯥ ꯍꯧꯁꯤꯔꯅ ꯍꯥꯏꯅꯔꯤꯕꯅꯦ ꯑꯗꯨ ꯑꯗꯨꯒ ꯆꯥꯔꯁꯦꯅ ꯑꯩꯈꯣꯏ ꯗꯥ ꯃꯃꯥꯡꯣꯝ ꯆꯠꯈꯤꯕ ꯗꯗꯥ ꯍꯜꯂꯛꯄ ꯉꯥꯏꯔꯤꯅꯤ ꯑꯗꯨ ꯄꯨꯂꯞ ꯆꯥꯔꯗꯧꯅꯤ ꯆꯥꯛꯇꯤ ꯉꯁꯥꯏ ꯂꯣꯏꯔꯦꯗꯅ ꯉꯁꯤꯗꯤ ꯊꯕꯛꯇꯣ ꯉꯟꯇꯥ ꯂꯣꯏꯁꯜꯂꯦꯕ ꯑꯗꯨꯏ
ꯎꯝ ꯍꯣꯏ ꯆꯥꯕꯁꯦ ꯑꯗꯨꯝ ꯀꯩꯅꯣ ꯕꯣꯔꯥꯒꯨꯝꯕꯖꯦ ꯆꯥꯕꯗꯤ ꯍꯥꯎꯕꯗꯤ ꯍꯥꯎꯋꯦꯕꯀꯣ ꯑꯗꯨꯒ ꯄꯨꯛ ꯀꯩꯀꯩ ꯁꯦ ꯌꯝ ꯅꯨꯡꯉꯥꯏꯇꯕ ꯇꯧꯕꯗꯣ ꯑꯗꯨꯃꯥꯏꯅ ꯇꯧꯋꯤꯅ ꯕꯣꯔꯥꯁꯦ ꯑꯩꯒꯤ ꯑꯣꯏꯅꯗꯤ ꯌꯥꯝ ꯄꯥꯝꯃꯦꯕꯀꯣ ꯃꯤꯅꯗꯤ ꯉꯥꯎꯋꯦ ꯍꯥꯏꯅꯤ ꯑꯩꯗꯤ ꯑꯂꯨ ꯕꯣꯔꯥꯖꯦ ꯌꯥꯝ ꯄꯥꯝꯃꯦ ꯃꯔꯣꯏ ꯆꯥꯕꯨꯗꯤꯀꯣ ꯑꯥꯔꯨ ꯕꯣꯔꯥꯁꯤꯅ ꯍꯦꯟꯅ ꯄꯥꯝꯕꯒꯤ ꯇꯥꯏꯞ ꯇꯧꯕꯗꯣ ꯃꯥꯏ ꯇꯧꯋꯦꯕ ꯅꯪꯗꯤ ꯀꯩ ꯀꯩ ꯕꯣꯔꯥ ꯄꯥꯝꯒꯦ
ꯑꯩꯗꯤ ꯕꯣꯔꯥꯗ ꯈ꯭ꯨꯋꯥꯏ ꯄꯥꯝꯖꯕ ꯕꯣꯔꯥꯗꯤꯒꯣ ꯑꯩ ꯈꯥꯃꯦꯟ ꯕꯣꯔꯥ ꯈꯥꯃꯦꯟ ꯑꯆꯧꯕꯗꯣ ꯗꯨ ꯕꯣꯔꯥ ꯆꯥꯅꯤꯡꯉꯦ ꯑꯗꯒꯤ ꯑꯥ ꯀꯣꯕꯤ ꯊꯝꯆꯦꯠꯀꯤ ꯕꯣꯔꯥ ꯑꯗꯨꯒ ꯇꯤꯜꯍꯧ ꯕꯣꯔꯥ ꯁꯤ ꯌꯥꯝ ꯄꯥꯝꯃꯦ ꯑꯗꯩ ꯃꯔꯣꯏꯖꯨ ꯄꯥꯝꯃꯦ ꯅꯥꯀꯨꯝꯄꯤ ꯕꯣꯔꯥꯖꯨ ꯄꯥꯝꯃꯦ ꯑꯗꯨ ꯅꯣꯏ ꯑꯥꯂꯨ ꯕꯣꯔꯥꯗꯨꯗꯤ ꯑꯩ ꯁꯨꯡꯆꯥ ꯆꯥꯅꯤꯡꯗꯦ
ꯑꯩꯉꯣꯟꯗ ꯑꯩꯒꯤ ꯄꯥꯝꯖꯗꯕ ꯄꯣꯠ ꯑꯣꯏꯌꯦꯕ ꯍꯥꯏꯗꯤ ꯍꯖꯤꯛ ꯑꯗꯨꯒ ꯃꯨꯛꯊ꯭ꯔꯨꯕꯤ ꯕꯣꯔꯥꯖꯨ ꯆꯥꯅꯤꯉꯤ ꯃꯨꯛꯊ꯭ꯔꯨꯕꯤ ꯃꯅꯥꯗꯣ ꯊꯔꯣꯏ ꯊꯣꯡ ꯊꯥꯛꯄꯗꯣ ꯑꯗꯨ ꯈꯔ ꯑꯗꯨꯝ ꯍꯥꯎꯋꯦꯕ ꯑꯩꯅ ꯄꯥꯝꯕꯖꯦ ꯈ꯭ꯋꯥꯏꯗꯩ ꯄꯥꯝꯕꯗꯤ ꯈꯥꯃꯦꯟꯅꯗꯤ ꯏꯄꯥꯝ ꯄꯥꯝꯃꯦ ꯈꯥꯃꯦꯟ ꯕꯣꯔꯥ ꯄꯥꯝꯃꯤ ꯑꯗꯨꯒ ꯀꯣꯕꯤ ꯂꯩꯒ ꯑꯇꯩꯗꯨꯗꯤ ꯑꯗꯨꯝ ꯄꯥꯝꯖꯕꯩ ꯋꯥꯅꯤ ꯈꯔ ꯍꯦꯟꯅ ꯄꯥꯝꯕ ꯍꯥꯏꯔꯒꯗꯤ ꯀꯣꯕꯤ ꯂꯩꯩꯒ ꯈꯥꯃꯦꯟꯒꯅ ꯄꯥꯝꯃꯦ ꯑꯗꯩ ꯃꯣꯏ ꯅꯥꯀꯨꯞꯄꯤꯗꯣ ꯑꯈꯣꯏꯒꯤ ꯃꯨꯟ ꯐꯥꯠꯇꯕꯤꯗ ꯑꯃꯈꯛ ꯂꯩꯌꯦꯕꯀꯣ ꯑꯗꯨꯃꯥꯏꯟ ꯇꯧꯔ ꯆꯥꯕꯗꯣ ꯑꯗꯨꯖꯨ ꯄꯥꯝꯖꯩ
ꯍꯣꯏ ꯑꯗꯨꯅꯦ ꯑꯩꯗꯤ ꯑꯗꯨꯝ ꯕꯣꯔꯥꯖꯦ ꯄꯥꯝꯃꯦ ꯑꯗꯣ ꯌꯥꯏꯄꯟꯒꯨꯝꯕ ꯁꯤꯖꯤꯟꯅꯗꯤ ꯍꯥꯎꯋꯦ ꯅꯪ ꯍꯥꯏꯁꯨ ꯑꯍꯥꯎ ꯉꯥꯛꯇꯅꯤꯀꯣ ꯑꯩꯗꯤ ꯌꯥꯏꯄꯟ ꯕꯣꯔꯥꯁꯦ ꯌꯥꯝ ꯄꯥꯝꯃꯦ ꯑꯗꯒꯤ ꯀꯣꯕꯤꯂꯩ ꯕꯣꯔꯥꯒꯨꯝꯕꯁꯨ ꯑꯗꯨꯝ ꯆꯥꯏ ꯑꯗꯣ ꯑꯇꯣꯞꯄ ꯈꯪꯗꯦꯗ ꯈꯥꯃꯦꯟ ꯕꯣꯔꯥ ꯀꯌꯥ ꯀꯩꯗꯧꯗꯦꯗ ꯍꯥꯏꯗꯤ ꯂꯦꯡꯂꯤ ꯂꯦꯡꯂꯤꯒ ꯇꯧꯔ ꯌꯥꯝ ꯍꯩꯅ ꯐꯥꯎꯕꯗꯣ ꯑꯗꯨꯃꯥꯏꯅ ꯇꯧꯋꯦ ꯅꯪꯗꯤ ꯈꯥꯃꯦꯟꯕꯣꯔꯥ ꯌꯥꯝ ꯄꯥꯝꯕ꯭ꯔꯥ
ꯄꯥꯝꯃꯦ ꯑꯗꯨ ꯇꯧꯕꯗꯤꯅꯦ ꯈꯥꯃꯦꯟꯁꯦ ꯃꯤ ꯈꯔ ꯂꯩꯕꯅꯦꯕꯀꯣ ꯆꯥꯕꯗꯅꯦ ꯍꯥꯒꯠꯆꯕ ꯌꯥꯔꯤ ꯍꯥꯒꯠꯆꯕ ꯈꯣꯠꯄ ꯍꯥꯏꯕꯖꯨ ꯂꯩꯌꯦꯕꯀꯣ ꯑꯗꯨꯒꯤ ꯃꯉꯣꯟꯗ ꯆꯥꯟꯅꯗꯕꯒꯤꯅꯦꯕ ꯑꯈꯣꯏꯖꯨ ꯑꯉꯥꯡ ꯑꯣꯏꯔꯤꯉꯩꯗ ꯇꯧꯔꯝꯃꯦꯕꯀꯣ ꯑꯗꯨꯒꯤꯗꯣ ꯑꯗꯣ ꯑꯈꯣꯏ ꯑꯗꯨꯝ ꯅꯝ ꯅꯝꯗꯅ ꯁꯨꯝ ꯑꯉꯥꯡ ꯑꯣꯏꯔꯤꯉꯩꯗꯗꯤ ꯈꯪꯗꯕꯅꯤꯅꯀꯣ ꯀꯩꯗꯣꯏꯅꯣ ꯈꯪꯗꯕꯅꯤꯅ ꯃꯇꯣꯝꯇ ꯍꯥꯒꯠꯆꯕꯒꯤ ꯄꯨꯛꯅꯤꯡ ꯅꯤꯡꯖꯕꯗꯣ ꯍꯧꯖꯤꯛꯇ ꯆꯥꯎꯔꯀꯥꯟ ꯒ꯭ꯌꯥꯟ ꯇꯥꯕꯩ ꯋꯥꯅꯦꯕꯀꯣ ꯑꯗꯨꯖꯨ ꯅꯝ ꯅꯝꯗꯅ ꯑꯗꯨꯝ ꯆꯥꯒꯤꯕꯅꯤꯅ ꯍꯧꯖꯤꯛꯇꯤ ꯀꯩꯝ ꯇꯧꯗ꯭ꯔꯦꯕ ꯑꯗꯒꯤ ꯑꯈꯣꯏ ꯍꯋꯥꯏ ꯀꯥꯂꯟꯗ꯭ꯔꯤ ꯃꯔꯨꯒꯖꯦ ꯑꯉꯥꯡ ꯑꯣꯏꯔꯤꯉꯩꯗ ꯆꯥ ꯀꯥꯟꯗ ꯀꯣꯛꯀꯥꯁꯦ ꯉꯥꯎꯔꯤ ꯉꯥꯎꯔꯤ ꯇꯧꯋꯦꯕꯀꯣ
ꯑꯗꯨ ꯀꯩꯗ ꯉꯥꯎꯔꯤꯅꯣꯗꯤ ꯈꯪꯗꯕ ꯑꯗꯨꯒ ꯍꯧꯖꯤꯛꯇꯤ ꯌꯥꯝ ꯍꯩꯅꯕ ꯌꯥꯝ ꯍꯥꯎꯕ ꯄꯣꯠ ꯑꯃꯈꯛ ꯑꯣꯏꯔꯤꯕ ꯑꯩꯉꯣꯟꯗ ꯑꯗꯨꯗꯣ ꯁꯨꯝ ꯅꯝ ꯅꯝ ꯆꯥꯒ꯭ꯔꯕꯅꯤꯅꯅꯦ ꯍꯩꯅꯔꯦꯕ ꯑꯩ ꯄꯥꯝꯖꯕ ꯄꯣꯠ ꯑꯣꯏꯕ ꯑꯗꯨꯅ ꯑꯩ ꯀꯥꯂꯟ ꯄꯥꯝꯕꯤ ꯑꯃ ꯍꯟꯗꯛ ꯕꯣꯔꯥꯗ ꯊꯥꯏ ꯃꯔꯤ ꯃꯔꯥꯡ ꯐꯖꯅ ꯆꯠꯂꯦ ꯃꯅꯥꯒ ꯌꯥꯝ ꯄꯥꯜꯂꯦ ꯑꯗꯨꯒ ꯃꯍꯩꯗꯤ ꯄꯥꯟꯗ꯭ꯔꯤ ꯃꯄꯥꯟ ꯁꯥꯠꯇ꯭ꯔꯤꯕ ꯃꯄꯥꯟ ꯁꯥꯠꯂꯛꯑꯒꯗꯤ ꯌꯥꯝ ꯊꯤꯅ ꯄꯥꯟꯗꯧ ꯃꯥꯜꯂꯦ ꯍꯟꯗꯛꯇꯤ ꯍꯥꯏꯗꯤ ꯕꯣꯔꯥꯗ ꯂꯩꯕꯥꯛ ꯂꯩꯍꯥꯎ ꯌꯥꯝ ꯐꯩꯕ ꯍꯟꯗꯛꯇꯤ ꯈꯣꯏꯒꯤ ꯐꯥꯂꯥꯡ ꯁꯤꯠꯗꯣꯛꯈꯤꯕꯒꯤ ꯁꯟꯊꯤ ꯂꯩꯉꯣꯏꯒꯤ ꯇꯩꯗꯅ ꯊꯥꯏꯅꯒꯤ ꯀꯩꯅꯣꯁꯤꯡꯗꯤ ꯌꯨꯝꯖꯤꯡꯗꯤ ꯐꯥ ꯀꯩꯅꯣ ꯑꯩꯈꯣꯏꯒꯤ ꯂꯩꯕꯥꯛꯀꯤ ꯌꯨꯝꯅꯤꯅ ꯑꯗꯨꯅ ꯁꯟꯊꯤ ꯂꯩꯉꯣꯏꯒ ꯀꯥꯗ ꯌꯥꯎꯕꯅꯤꯅ ꯆꯥꯔꯨ ꯀꯩꯀꯥꯁꯨ ꯌꯥꯎꯕꯅꯤꯅ ꯀꯣ ꯑꯗꯨꯒꯤ ꯊꯨꯒꯥꯏꯔꯛꯄꯒꯤ ꯀꯩꯅꯣꯗꯣ ꯑꯩꯅ ꯕꯣꯔꯥꯗ ꯍꯥꯟꯖꯤꯜꯂꯒ ꯊꯥꯕꯅꯦꯕ ꯀꯥꯂꯟꯗ꯭ꯔꯤ ꯃꯔꯨꯗꯣ ꯑꯗꯨꯒ ꯐꯖꯥꯅ ꯐꯖꯔꯦ ꯑꯗꯩꯒꯤ ꯀꯩꯅꯣꯒ ꯊꯥꯕ ꯑꯩꯅ ꯂꯣꯛꯂꯩ ꯄꯥꯝꯕꯤ ꯑꯃꯒ ꯊꯥꯌꯦꯕꯀꯣ ꯑꯗꯨꯖꯨ ꯐꯖꯥꯔꯦ ꯌꯥꯝꯅ꯫ ꯃꯥꯒꯤ ꯂꯩꯁꯦ ꯇꯈꯦꯜꯂꯩꯒ ꯆꯞ ꯃꯥꯟꯅꯅ ꯁꯥꯠꯂꯦ ꯑꯗꯨꯒ ꯃꯥꯒꯤꯅ ꯇꯈꯦꯜꯂꯩꯒꯤꯅ ꯑꯃꯨꯛ ꯑꯥ ꯑꯝ ꯍꯧꯖꯤꯛꯀꯤꯗꯨꯅ ꯉꯧꯔꯣꯛ ꯉꯧꯗꯣꯏꯅꯦꯕ ꯑꯣꯝ ꯇꯈꯦꯠꯂꯩꯒꯤꯅ ꯑꯃꯨꯛ ꯉꯧꯔꯒ ꯍꯪꯒꯠꯄꯥꯟ ꯑꯃꯨꯛ ꯆꯪꯉꯤꯗꯅ ꯁꯠ ꯃꯅꯥ ꯃꯆꯨ ꯈꯔ ꯌꯥꯎꯋꯤꯗꯅ ꯃꯌꯥꯏꯗ ꯍꯧꯖꯤꯛꯀꯤꯁꯤꯅ ꯉꯧꯔꯣꯛ ꯉꯧꯗꯣꯏꯅꯦꯕ ꯑꯩ ꯅꯪ ꯈꯪꯗꯕꯣꯏ ꯅꯤꯡꯉꯤ ꯑꯗꯨꯒ ꯈꯪ ꯂꯩꯔꯝꯃꯦ꯫ ꯑꯗꯣ ꯑꯗꯨꯁꯨ ꯊꯥꯔꯦ ꯎꯝ ꯑꯁ ꯏꯔꯣꯝꯕ ꯀꯣꯠꯄ ꯆꯥꯕꯗ ꯑꯗꯒꯤ ꯑꯁꯨꯝ ꯅꯣꯡ ꯐꯥꯗꯣꯛ ꯊꯔꯣꯏꯒꯨꯝꯕ ꯆꯥꯕ ꯊꯣꯡꯕ ꯈꯣꯠꯄ ꯇꯧꯕꯗꯁꯨ ꯑꯗꯨꯗ ꯑꯗꯨꯝ ꯍꯥꯞꯅꯩꯕꯀꯣ ꯑꯗꯨꯒꯤ ꯑꯩꯅ ꯊꯥꯖꯟꯕꯅꯦ ꯐꯖꯟꯅ ꯍꯧꯔꯦ ꯍꯟꯗꯛ
ꯍꯣꯏ ꯀꯥꯂꯟꯗꯤ ꯍꯥꯏꯔꯒꯀꯣ ꯑꯩꯁꯨ ꯅꯍꯥꯟꯋꯥꯏ ꯀꯥꯂꯟꯗꯤ ꯆꯥꯕꯁꯨ ꯈꯪꯗꯦ ꯃꯥꯁꯦ ꯅꯥꯜꯂꯤ ꯅꯥꯜꯂꯤ ꯇꯧꯔꯒ ꯑꯗ ꯆꯥꯕꯒꯁ ꯃꯅꯝ ꯑꯃ ꯊꯣꯛꯑꯒ ꯑꯗꯨꯝ ꯍꯣꯏ ꯑꯗꯨꯝ ꯈꯪꯗꯦ ꯀꯣꯛ ꯉꯥꯎꯕꯩ ꯇꯥꯏꯞ ꯇꯧꯕꯗꯣ ꯑꯗꯨꯃꯥꯏꯅ ꯇꯧꯕꯅꯤ ꯍꯥꯏꯕꯗꯤ ꯃꯥꯁꯦ ꯆꯥꯀꯥꯟꯗ ꯃꯍꯥꯎꯗꯣ ꯍꯦꯟꯃꯟꯕꯩ ꯍꯥꯏꯒꯗ꯭ꯔꯥ ꯀꯩꯒꯤ ꯍꯥꯏꯒꯗ꯭ꯔꯥ ꯑꯗꯨ ꯀꯥꯟꯅꯗꯤ ꯍꯥꯏꯔ ꯔꯥ ꯅꯣꯏ ꯅꯣꯏ ꯃꯥ ꯂꯩꯔꯤꯀꯥꯟ ꯅꯍꯥꯟꯋꯥꯏ ꯑꯩꯈꯣꯏ ꯏꯕꯣꯛ ꯍꯥꯏꯇꯥꯔꯦ ꯏꯕꯣꯛ ꯂꯩꯔꯤꯀꯥꯟꯗꯗꯤ ꯀꯅꯟꯗꯤ ꯃꯔꯨꯗꯨ ꯑꯈꯣꯏꯗ ꯊꯥꯎ ꯆꯠꯂꯣ ꯑꯩꯈꯣꯏ ꯇꯥꯎꯔꯆꯣ ꯌꯥꯝ ꯄꯤꯔꯛꯄꯅꯦꯕ ꯑꯅꯣꯏ ꯂꯝ ꯂꯩꯔꯝꯒꯅꯤ ꯂꯣꯏ ꯂꯝ ꯂꯩꯔꯝꯒꯅꯤ ꯍꯥꯏꯌꯦ ꯑꯩꯈꯣꯏ ꯁꯨꯝ ꯈꯔ ꯍꯥꯏꯗꯥꯔ ꯂꯩꯕꯅꯤꯅꯀꯣ ꯂꯝꯒꯨꯝꯕ ꯌꯥꯝ ꯂꯩꯔꯝ ꯗꯧ ꯃꯥꯟꯕꯗꯣ ꯑꯗꯨꯃꯥꯏꯅ ꯍꯥꯏꯈꯤꯕꯗꯣ ꯌꯝ ꯅꯤꯡꯁꯤꯡꯉꯦ ꯅꯗꯤ ꯅꯣꯏ ꯅꯍꯥꯟ ꯕꯣꯠꯅꯀꯀꯥ ꯀꯣꯏꯖꯕ ꯃꯥꯒꯤ ꯏꯪꯈꯣꯜ ꯃꯆꯥ ꯑꯝ ꯂꯩꯗꯅ ꯑꯗꯨꯔ ꯊꯥ ꯊꯥꯕ ꯃꯌꯥꯝꯗꯣ ꯌꯥꯝꯅ ꯅꯤꯡꯁꯤꯡꯉꯦ, ꯑꯗꯣ ꯍꯣꯏ ꯑꯈꯣꯏꯁꯤꯗꯤꯀꯣ ꯀꯅꯟꯗꯤꯁꯤ ꯀꯥ ꯍꯦꯟꯅ ꯊꯥꯗꯦ ꯀꯥꯅꯟꯗꯤꯁꯤ ꯀꯩ ꯍꯥꯏꯅꯤ ꯃꯥꯔꯤꯗꯤ ꯄꯨꯡꯆꯠ ꯆꯠꯂꯒ ꯄꯥꯟꯕꯁꯦ ꯌꯥꯝ ꯄꯥꯟꯗꯕ ꯑꯗꯩ ꯂꯣꯛꯄꯁꯦ ꯀꯩꯁꯨ ꯌꯥꯝ ꯂꯣꯛꯄ ꯑꯣꯏꯗꯦꯕꯀꯣ ꯍꯣꯏ ꯀꯥꯏꯅꯟꯗꯤ ꯈꯤꯇꯪ ꯊꯣꯡꯉꯁꯨ ꯀꯩꯅꯣ ꯇꯧꯗꯦ ꯑꯗꯨꯝ ꯈꯔ ꯀꯩꯀꯩ ꯀꯩꯅꯣꯝ ꯑꯃꯒ ꯌꯥꯜꯂꯒ ꯊꯣꯡꯕ ꯈꯣꯠꯄ ꯇꯧꯋꯦ ꯑꯗꯨꯃꯥꯏꯟ ꯆꯥꯅꯩꯑꯦꯕꯀꯣ ꯍꯣꯏ ꯑꯗꯒꯤ ꯍꯥꯟꯅ ꯐꯨꯠꯊꯣꯛꯑꯒ ꯁꯣꯛ ꯅꯣꯡ ꯇꯧꯕꯁꯨ ꯑꯗꯨꯃꯥꯏꯟ ꯇꯧꯔꯒ ꯑꯗꯨꯝ ꯆꯥꯕꯁꯨ ꯌꯥꯎꯋꯦ꯫ ꯍꯣꯏ ꯑꯗꯨꯝ ꯍꯥꯏꯗꯤ ꯅꯪ ꯉꯁꯥꯏ ꯍꯥꯏꯕꯗꯨ ꯂꯩꯕꯥꯛꯀꯨꯝꯕꯗꯨꯀꯣ ꯅꯣꯏꯗꯤ ꯑꯃꯨꯛ ꯈꯔ ꯇꯥꯡꯉꯝ ꯅꯝꯕꯔ ꯈꯥꯎꯗꯦ ꯀꯩꯗ ꯊꯥꯕꯗꯣ ꯑꯩꯈꯣꯏꯒꯤ ꯊ꯭ꯔꯦꯠ ꯊꯥꯒꯦ ꯍꯥꯏꯇꯥꯔꯕꯗꯤ ꯑꯗꯨꯝ ꯃꯆꯤꯗ ꯀꯩꯗ ꯀꯩꯀꯩ ꯑꯗꯨꯝ ꯅꯞꯆꯤꯜꯂꯥ ꯊꯥꯕꯗꯤ ꯌꯥꯏꯑꯦꯕꯀꯣ ꯑꯗꯨ ꯑꯣꯏꯇꯥꯔꯒꯁꯨ ꯄꯠ ꯊꯥꯗꯤ ꯊꯥꯅꯗꯕꯗꯣ ꯑꯗꯨꯃꯥꯏꯟ ꯇꯧꯋꯦ ꯍꯣꯏ ꯀꯩꯅꯣꯒꯤ ꯂꯩꯕꯥꯛꯇꯣ ꯌꯥꯝ ꯐꯥꯕꯅꯦ ꯐꯛꯂꯥꯡꯒꯤ ꯀꯤꯟꯊꯕꯒꯤꯗꯨ ꯃꯥꯗꯤ ꯑꯃꯨꯛ ꯀꯩꯅꯣ ꯍꯥꯏꯕꯗꯗꯥ ꯁꯟ ꯆꯤꯒꯨꯝꯕ ꯂꯩꯉꯣꯏꯒꯨꯝꯕ ꯑꯐꯕ ꯉꯥꯛꯇꯅꯦꯕ ꯑꯗꯨꯏꯗꯨꯅ ꯂꯩꯕꯥꯛꯁꯤꯅ ꯂꯩ ꯊꯥꯕ ꯈꯣꯠꯄꯗ ꯍꯥꯞꯀꯟꯗꯥ ꯂꯩ ꯃꯈꯩꯁꯦ ꯕꯣꯡꯕꯣꯡ ꯊꯣꯏ ꯊꯨꯅ ꯆꯥꯎꯕꯗꯣ ꯑꯗꯨ ꯑꯗꯨꯃꯥꯏꯟ ꯇꯧꯕꯅꯦ ꯌꯥꯝ ꯐꯥꯕꯅꯦꯕꯀꯣ ꯑꯈꯣꯏꯁꯨ ꯃꯤꯠ ꯊꯑꯣꯏꯅ ꯑꯗꯨꯝ ꯁꯤ ꯌꯨꯝ ꯊꯨꯒꯥꯏꯅꯕꯒꯤ ꯊꯨꯒꯥꯏꯕꯩ ꯃꯐꯝꯗꯩ ꯇꯧꯔ ꯂꯧꯔꯒ ꯑꯗꯨꯝ ꯍꯥꯞꯅꯔꯤꯅꯦꯡ ꯏꯪꯈꯣꯟꯗꯀꯣ ꯑꯗꯨꯝ ꯐꯕꯅꯦ ꯍꯥꯔ ꯅꯨꯡ ꯍꯥꯞ ꯇ꯭ꯔꯨꯁꯨ ꯌꯥꯕꯅꯦ ꯑꯗꯣ ꯅꯪꯒꯤ ꯀꯅꯟꯗꯤ ꯄꯥꯟꯕꯤꯁꯦ ꯑꯃꯇꯪ ꯊꯥꯏꯔꯤꯔꯣ ꯀ꯭ꯌꯥ ꯊꯥꯔꯤꯅꯣ ꯀꯃꯥꯏꯟ ꯇꯧꯔꯤꯅꯣ?
ꯑꯃꯈꯛꯇꯅꯤꯗ ꯕꯣꯔꯥꯗ ꯌꯥꯝ ꯐꯖꯥꯅ ꯁꯟꯗꯣꯔꯛꯑꯦ ꯃꯥꯏ ꯃꯔꯤ ꯃꯔꯥꯡꯁꯦ ꯐꯖꯥꯅ ꯆꯠꯂꯒꯅꯦ ꯐꯖꯥꯅ ꯁꯟꯗꯣꯔꯛꯑꯦ ꯑꯗꯥ ꯏꯃꯥꯅ ꯊꯥꯏꯅ ꯍꯤꯡꯒꯣꯜ ꯀꯣꯏꯔꯝꯕ ꯖꯒꯥꯗꯨꯗꯤ ꯃꯥꯅ ꯑꯥ ꯀꯩꯅꯣꯅꯦꯅ ꯑꯩꯈꯣꯏꯒꯤ ꯍꯩꯔꯤꯕꯣꯞꯅꯤꯅ ꯊꯥꯔꯝꯕꯅꯦꯞ ꯑꯗꯨꯒꯅꯦ ꯍꯧꯖꯤꯛ ꯄꯥꯜꯂꯛꯑꯀꯥꯟꯗꯅꯦ ꯐꯧ ꯍꯩꯔꯤꯕ ꯅꯕꯥꯞ ꯃꯥꯟꯕꯗꯣ ꯑꯗꯨ ꯑꯣꯏ ꯂꯩꯔꯝꯃꯕ ꯃꯃꯥꯡ ꯆꯍꯤꯗ ꯄꯥꯜꯂꯦ ꯑꯅꯤ ꯑꯗꯨꯅ ꯍꯟꯗꯛꯇꯤ ꯃꯃꯥꯡ ꯆꯍꯤꯒꯤꯗꯣ ꯑꯩꯈꯣꯏꯅ ꯑ ꯃꯨꯜꯂꯕ‌ꯣꯛ ꯃꯨꯜꯂꯕ‌ꯣꯛ ꯑꯩꯈꯣꯏꯅ ꯍꯦꯛꯇꯦꯕꯀꯣ ꯑꯗꯨꯗꯣ ꯍꯦꯛꯇꯕꯗꯨꯗ ꯑꯗꯨꯝ ꯑ ꯍꯦꯛꯇ꯭ꯔꯤꯉꯩꯗ ꯑꯗꯨꯝ ꯃꯥꯏ ꯃꯄꯥꯟ ꯑꯗꯨꯝ ꯁꯥꯠꯆꯜꯂꯛꯑꯒ ꯍꯧꯖꯤꯛꯁꯦ ꯑꯝ ꯑꯝ ꯐꯧ ꯍꯩꯔꯤꯗꯣ ꯀ꯭ꯔꯤꯛ ꯀ꯭ꯔꯤꯛ ꯀ꯭ꯔꯤꯛ ꯌꯣꯝꯒꯩ ꯄꯥꯜꯂꯦ ꯏꯪꯈꯣꯟꯗꯨꯗ ꯃꯃꯥꯡ ꯆꯍꯤꯒꯤ ꯑꯅꯤ ꯄꯥꯟꯕꯥꯗꯨꯗꯤ ꯑꯃꯨꯛ ꯃꯄꯥꯟ ꯁꯥꯠꯂꯕ ꯃꯇꯨꯡ ꯃꯇꯨꯡ ꯀꯥꯏꯗꯪꯗ ꯃꯣꯏꯅ ꯇꯝꯕ ꯍꯧꯔꯀꯥꯟꯗ ꯍꯦꯛꯇꯛꯄꯤꯔꯦꯕ ꯃꯥꯁꯨ ꯑꯃ ꯀꯦꯜꯂꯛꯄ ꯑꯗꯒꯤꯗꯤ ꯍꯦꯛ ꯇꯠꯂꯁꯦꯅ ꯑꯗꯨꯃꯥꯏꯅ ꯇꯧ ꯍꯦꯛ ꯇꯠꯂꯦ ꯍꯟꯗꯛꯇꯤ ꯌꯥꯝ ꯊꯤꯅ ꯄꯥꯜꯂ‌ꯦ ꯐꯧ ꯍꯔꯤꯗꯣ ꯌꯥꯝ ꯁꯤꯜꯂꯦ ꯍꯥꯏꯌꯦ ꯑꯩꯗꯤ ꯆꯥꯗꯦꯗ ꯆꯥꯕ ꯉꯝꯃꯣꯏꯅ
ꯑꯣ ꯀꯃꯥꯏꯅ ꯅꯣꯏ ꯀꯩꯅꯣ ꯀꯥꯏꯗꯤ ꯀꯃꯥꯏꯅ ꯍꯥꯏꯗꯤ ꯃꯥꯏ ꯆꯔꯥꯗ‌ꯣ ꯊꯥꯒ‌ꯦ ꯅꯣꯏꯗꯤ ꯐꯧ ꯍꯩꯔꯤ ꯍꯥꯏꯁꯤ ꯆꯁꯤꯇꯪ ꯇꯥꯏꯌ‌ꯦ ꯑꯗꯣ ꯃꯁꯛꯇꯣ ꯍꯥꯏꯔꯤꯕꯐꯥꯎꯀ ꯃꯥꯟꯅꯕꯣ ꯑꯗꯩ ꯃꯀꯣꯛꯀꯒꯤꯁꯨ ꯍꯥꯏꯗꯤ ꯍꯔꯤꯕꯐꯥꯎꯀꯤ ꯃꯅꯕ‌ꯣ ꯑꯗꯨꯃꯥꯏꯅ ꯅꯝꯕ꯭ꯔꯣ ꯀꯃꯥꯏꯅ ꯇꯧꯒꯦ ꯑꯗꯣ ꯀꯥꯏꯗ ꯂꯧꯔ ꯊꯥꯒ‌ꯦ ꯑꯗꯨꯕꯣ
ꯑꯗꯨ ꯑꯩꯅꯅꯦ ꯑꯩꯅ ꯈꯪꯕꯗꯗꯤ ꯑꯩꯈꯣꯏ ꯏꯆꯦꯅ ꯑꯩꯈꯣꯏ ꯏꯆꯦ ꯁꯣꯔꯣꯛꯇ ꯗꯨꯀꯥꯟ ꯐꯝꯕꯗꯣ ꯃꯥꯅꯅꯦ ꯄꯨꯔꯛꯄꯅꯦ ꯍꯥꯏꯕ ꯑꯗꯩ ꯃꯥꯅ ꯊꯥꯖꯤꯟꯕꯅꯦ ꯍꯥꯏꯕꯀꯣ ꯅ ꯑꯩꯈ‌ꯣꯏ ꯃꯥꯅ ꯁꯤꯁ‌ꯦ ꯍꯩꯔꯤꯕꯥꯎꯀ ꯄꯥꯝꯕꯤꯅꯦꯅ ꯑꯗꯨꯝ ꯍꯥꯏꯕ ꯑꯗꯨꯒꯅ‌ꯦ ꯄꯥꯜꯂꯛꯑꯀꯥꯟꯗ ꯐꯧ ꯍꯩꯔꯤꯗꯨꯣ ꯑꯣꯏ ꯂꯩꯔꯝꯃ‌ꯦꯕ ꯑꯗ‌ꯣ ꯅꯣꯕꯥꯥꯞꯀꯤ ꯇꯥꯏꯞꯇ ꯄꯥꯜꯂꯦꯕ ꯃꯥꯁꯦ ꯈꯪꯕ꯭ꯔꯥ ꯑꯗꯨꯒ ꯃꯍꯤꯁꯦ ꯌꯥꯝ ꯊꯤꯅ ꯍꯣꯝꯕ ꯃꯥꯁꯦ ꯑꯗꯨꯝ ꯑꯩꯈꯣꯏ ꯆꯤꯅꯤ ꯃꯌꯥꯝ ꯊꯥꯛꯑꯒꯁꯨ ꯑꯗꯨꯝ ꯁꯤꯜꯂꯒ ꯂꯩꯕ ꯍꯩꯗꯣ ꯑꯗꯨ ꯑꯣꯏꯕ ꯑꯗꯨꯅꯤꯗ ꯍꯣꯏ ꯐꯔꯦ ꯑꯩ ꯆꯥꯛ ꯆꯥꯕꯒꯤ ꯀꯧꯔꯛꯑꯦ ꯁꯤꯗꯅ ꯆꯥꯊꯣꯛꯎꯈꯤꯒꯦ ꯎꯝ